ꯑ ꯑꯣ ꯁꯥꯏꯁ ꯅꯨꯡꯉꯥꯏꯔꯤꯌꯦ ꯀꯃꯥꯏ ꯀꯃꯥꯏꯟ ꯇꯧꯔꯤꯒꯦ
ꯑꯁ ꯑꯗꯨꯝ ꯌꯥꯅ ꯌꯥꯅꯕ ꯂꯩꯔꯤ ꯑꯗꯨꯅꯤ
ꯌꯥ ꯍꯛꯆꯥꯡ ꯅꯥ ꯈꯣꯠ ꯑꯅꯥ ꯑꯌꯦꯛ ꯑꯝ ꯌꯥꯎꯗꯦ
ꯌꯥꯎꯗꯦ ꯌꯥꯎꯗꯦ ꯅꯣꯏ ꯃꯃꯥ ꯕꯕꯥ ꯍꯣꯏꯗꯤ ꯀꯃꯥꯏ ꯀꯃꯥꯏꯟ ꯇꯧꯔꯤꯒꯦ
ꯃꯣꯏ ꯑꯗꯨꯝ ꯐꯖꯟ ꯂꯩꯔꯤꯌꯦ ꯀꯦꯝꯇ ꯑꯅꯥ ꯑꯌꯦꯛ ꯌꯥꯎꯗꯤꯌꯦ ꯍꯧꯖꯤꯛꯀꯤꯗꯤ ꯈ꯭ꯔꯦ ꯃꯣꯏ ꯃꯣꯏꯖꯨ ꯊꯕꯛ ꯂꯣꯏ ꯆꯠꯈꯤꯕ
ꯆꯠ ꯀꯣ ꯑꯆꯥ ꯆꯥ ꯆꯠꯈ꯭ꯔꯦ ꯀ ꯀ꯭ꯔꯤ ꯑꯈꯣꯏꯁꯨ ꯃꯣꯏ ꯑꯗꯨꯝ ꯂꯩꯔꯤ ꯑꯅꯥ ꯌꯦꯛ ꯌꯥꯎꯗꯦ ꯍꯧꯖꯤꯛꯀꯤ ꯑꯣꯏꯅꯗꯤꯀꯣ ꯀꯩꯅꯣꯗꯤ ꯅꯣꯏ ꯑ ꯀꯔꯤ ꯏꯟꯁꯥꯡ ꯇꯧꯈ꯭ꯔꯕ
ꯉꯁꯤꯗꯤ ꯀꯩꯅꯣ ꯇꯧꯔꯦ ꯍꯋꯥꯏ ꯑꯣꯏ ꯇꯧꯒꯔꯦ ꯍꯋꯥꯏꯅꯦ ꯑꯗꯨ ꯉꯔꯥꯡ ꯌꯦꯟ ꯊꯣꯡꯕ ꯂꯦꯝꯕꯒ ꯂꯩꯌꯦ ꯑꯗꯨꯒ ꯇꯧꯔ ꯄꯨꯨꯟ ꯆꯥꯁꯤꯟꯒ꯭ꯔꯦ ꯎꯝ ꯕ꯭ꯔꯣꯒꯤꯗꯤ
ꯈꯣꯏ ꯏꯟꯁꯥꯡ ꯑꯩꯅ ꯌꯨꯝꯒꯤ ꯏꯟꯁꯥꯡꯗ ꯉꯁꯤꯗꯤ ꯏꯆꯥ ꯆꯥꯅꯤꯡꯕ ꯐꯥꯎꯗꯕ ꯆꯝꯊꯣꯡ ꯊꯣꯡꯖꯜꯂꯝꯕ
ꯑꯥ
ꯑꯗꯨꯗꯩ ꯑꯩꯅ ꯀꯩꯅꯣꯗꯩ ꯑꯅꯛꯄ ꯍꯣꯇꯦꯜꯗꯩ ꯆꯠꯂꯒ ꯑ ꯄꯀꯧꯔꯥ ꯊꯣꯡꯕꯗꯣ ꯑꯗꯨꯒ ꯑꯗꯨꯒ ꯁꯤꯡꯖꯨꯒ ꯇꯧꯔ ꯆꯥꯁꯤꯜꯂꯨ ꯀꯣꯡꯄꯗꯩ ꯀꯣꯡꯒꯣꯜꯗꯨꯝ ꯐꯖꯩ ꯍꯥꯏꯇꯥꯃꯤꯗ
ꯆꯥꯔꯝꯃꯔꯣꯏ ꯑꯗꯨꯗꯤ
ꯏꯁ ꯌꯥꯝ ꯆꯥꯗ꯭ꯔꯦ ꯑꯃꯨꯛ ꯂꯦꯝꯍꯧꯗ꯭ꯔꯦꯗꯨꯗꯤ
ꯑꯝ ꯂꯦꯝꯍꯧꯗꯦꯗꯣ ꯈꯥꯡꯍꯥꯏꯖꯦ ꯑꯩꯈꯣꯏꯒꯤ ꯀꯩ ꯍꯥꯏꯅꯤ ꯇꯛꯈꯠꯄꯤꯒꯤ ꯑꯃ ꯋꯥꯔꯤꯑꯝ ꯂꯩꯗꯥꯢꯅꯦ ꯎꯝ ꯌꯥꯝ ꯆꯥꯗꯕꯤꯗꯣ ꯑꯗꯨ ꯇꯧꯔꯝꯃꯅꯤ ꯎꯝ ꯀꯩꯅꯣ ꯃꯥꯅꯤ ꯌꯥꯝ ꯆꯥꯕ ꯅꯠꯇꯦ ꯈꯥꯡ ꯂꯦꯝꯍꯟꯗꯕ ꯇꯅꯦꯕ ꯃꯥ ꯀꯩꯅꯣꯗꯣ ꯉꯁꯥꯏꯒꯤꯅꯦ ꯑꯈꯣꯏꯒꯤ ꯑ ꯃꯒꯨꯝ ꯕ꯭ꯔꯣꯒꯤ ꯀꯩꯅꯣꯗꯣ ꯄꯣꯠ ꯆꯩꯩ ꯊꯥꯕ ꯈꯣꯠꯄꯒꯤ ꯃꯃꯥꯡꯗ ꯑꯩꯉꯣꯟꯗ ꯍꯪꯉꯛ ꯑꯝꯃꯤꯗꯅ
ꯑꯥ ꯑꯥ ꯑꯥ
ꯕ꯭ꯔꯣꯏꯒꯤ ꯑꯣꯛ ꯈꯔ ꯂꯣꯏ ꯍꯥꯏꯕ꯭ꯔꯥ
ꯍꯣꯏ ꯑꯣ ꯑꯣ ꯎꯝ ꯑꯣꯛ ꯀꯩꯅꯣꯃꯨꯛꯇꯅꯤꯗ ꯑꯍꯨꯝ ꯃꯨꯛꯇꯅꯤꯗ ꯍꯧꯖꯤꯛꯀꯤꯗꯤ
ꯑꯣ ꯍꯣ ꯍꯧꯖꯤꯛ ꯑꯍꯨꯝꯃꯨꯛ ꯂꯩꯕ꯭ꯔꯣ
ꯎꯝ ꯍꯖꯤꯛ ꯀꯩꯀꯩ ꯅꯪ ꯍꯥꯏꯗꯤ ꯑꯩꯅ ꯍꯪꯒꯦ ꯇꯧꯔꯝꯃꯤꯗꯣ ꯑꯗꯨꯅꯦ ꯍꯣꯏ ꯑꯥꯏꯠꯗꯤ ꯀꯩꯅꯣꯗꯣ ꯃꯣꯏ ꯄꯤꯛꯏꯕ ꯈꯔ
ꯑꯥ
ꯄꯤꯛꯏꯉꯩꯁꯤꯗꯤ ꯀꯔꯤ ꯀꯔꯝꯕ ꯀꯔꯤ ꯄꯤꯖꯕꯅ ꯐꯔꯤꯅꯣ ꯍꯥꯏꯕꯗꯣ
ꯑꯣ ꯑꯗꯨꯗꯣ ꯉꯁꯥꯏꯒꯤ ꯑꯗꯨꯅꯦ ꯑꯩꯅ ꯋꯥꯔꯤꯗꯣ ꯁꯥꯟꯅꯗꯕ ꯀꯨꯏꯔꯦ ꯑꯁ ꯑꯝꯇꯪ ꯋꯥꯔꯤꯗꯣ ꯁꯥꯔꯒ ꯑꯝꯇꯪ ꯉꯁꯥꯏ ꯕ꯭ꯔꯣꯗꯣ ꯉꯁꯥꯏ ꯑꯩꯉꯣꯟꯗ ꯍꯪꯉꯝꯕꯅꯦ ꯑꯗꯨꯗꯤ ꯑꯠ ꯃꯔꯝꯗꯤ ꯑꯩꯅ ꯑꯃꯨꯛ ꯑꯗꯨ ꯃꯔꯝꯗ ꯂꯩꯕꯅꯤꯅꯀꯣ ꯑꯈꯣꯏꯅ ꯑꯃꯨꯛ ꯑꯗꯨ ꯇꯧꯔ ꯂꯥꯛꯑꯕꯅꯤꯅ ꯍꯥꯏꯇꯥꯔꯦ ꯑꯗꯣ ꯑꯩꯈꯣꯏꯋꯥꯅꯤ ꯑꯝꯇꯪ ꯋꯥꯔꯤ ꯁꯥꯟꯅꯔꯒ
ꯎꯪ ꯑꯩꯁꯨꯅꯤ ꯑꯩꯁꯨ ꯅꯪ ꯅꯍꯥꯟ ꯃꯈꯩ ꯍꯥꯏꯕꯗꯤ ꯑꯇꯣꯞꯄ ꯀꯩꯅꯣ ꯃꯇꯝꯗꯗꯤ ꯈꯤꯇꯪ ꯊꯕꯛꯇꯨ ꯆꯤꯟꯕꯅꯤꯅꯀꯣ ꯑꯗꯨꯝ ꯁꯇꯔꯗꯦ ꯁꯟꯗꯦꯁꯤꯗꯤ ꯈꯤꯇꯪ ꯍꯥꯡꯉꯤꯗꯅ
ꯊꯥꯡꯖ ꯅꯣꯡꯃꯥꯏꯖꯤꯡ ꯑꯩꯗꯤ ꯕꯔꯝ ꯃꯥꯅꯦ ꯃꯥꯅꯦ ꯍꯥꯡꯅꯕꯅꯤꯅ ꯑꯗꯨꯅꯦ ꯆꯞ ꯆꯥꯔꯦ ꯑꯗꯨꯗꯤ ꯉꯁꯥꯏ ꯑꯗꯨ ꯑꯩꯅ ꯐꯣꯟ ꯆꯞ ꯐꯠ ꯇꯧꯁꯤꯜꯂꯛꯏꯁꯦ ꯀꯃꯥꯏꯅ ꯀꯩꯅꯣ ꯇꯧꯔꯤꯖꯥꯠꯅꯣ ꯕ꯭ꯔꯣꯗꯨꯕꯨ ꯉꯁꯥꯏꯒꯤ ꯑꯝꯇꯪ ꯍꯪꯍꯧꯔꯒꯦ ꯑꯩꯖꯨꯝ ꯀꯩꯅꯣ ꯇꯧꯔꯤꯉꯩꯁꯤꯗꯅ ꯎꯝ ꯑꯗꯣ ꯉꯁꯥꯏꯒꯤ ꯀꯩꯅꯣꯗꯣ ꯍꯧꯖꯤꯛꯀꯤ ꯑꯣꯛ ꯃꯆꯥ ꯑꯍꯨꯝ ꯑꯥ ꯑꯣꯛ ꯃꯆꯥ ꯑꯍꯨꯝ ꯅꯠꯇ꯭ꯔꯣ ꯍꯧꯖꯤꯛ ꯂꯣꯏꯔꯤꯗꯣ ꯀꯌꯥꯝ ꯀꯌꯥꯝꯃꯨꯛ ꯆꯥꯎꯔꯒꯦ
ꯑꯥ ꯀꯩꯅꯣꯃꯨꯛ ꯑꯥ ꯃꯣꯏꯁꯤ ꯑꯩꯅ ꯈꯟꯕꯗ ꯊꯥ ꯃ ꯃꯔꯤ ꯃꯉꯥ ꯁꯨꯖꯜꯂꯛꯑꯕ꯭ꯔꯥ
ꯊꯥ ꯃꯔꯤ ꯃꯉꯥ ꯑꯣ ꯑꯣ ꯌꯥꯏ ꯌꯥꯏ ꯌꯥꯏ ꯑꯗ ꯀꯩꯅꯣꯗꯤ ꯉꯁꯥꯏꯒꯤ ꯑ ꯑꯗꯨꯗꯤ ꯑꯗꯨꯝ ꯀꯩꯅꯣ ꯇꯧꯔꯦ ꯑꯗꯨꯝ ꯃꯃꯥꯗꯩ ꯑꯗꯨꯝ ꯁꯦꯠꯗꯣꯛꯅ ꯑꯗꯨꯝ ꯀꯩꯅꯣ ꯇꯧꯔ ꯃꯃꯥꯗꯩ
ꯍꯣꯏ ꯑꯗꯨ ꯑꯗꯨꯝ ꯈꯥꯏꯗꯣꯛꯑ ꯄꯨꯔꯛꯑꯕꯅꯦ
ꯑꯣ ꯑꯣꯀꯦ ꯑꯣꯀꯦ ꯑꯗꯨꯗꯤ ꯉꯁꯥꯏꯒꯤ ꯆꯥꯕꯗꯤ ꯃꯣꯏ ꯈꯤꯇꯪ ꯈꯤꯇꯪꯗꯤ ꯁꯦꯕꯥ ꯆꯪꯒꯤꯅꯤꯀꯣ
ꯈꯤꯇꯪ ꯆꯪꯉꯤ ꯀꯩꯅꯣꯗꯣ ꯑꯥ ꯍꯧꯖꯤꯛꯀꯤ ꯑꯣꯏꯅꯕꯨꯗꯤ ꯑꯃ ꯗꯅꯥ ꯊꯣꯡꯕꯗꯣ ꯉꯥ ꯊꯣꯡꯉꯒ ꯈꯔ ꯄꯤꯖꯔꯤꯑꯦꯕꯀꯣ
ꯑꯥ ꯁꯡꯒꯣꯝꯒꯥꯖꯨ ꯄꯤꯊꯛꯄ ꯅꯠꯇ꯭ꯔꯣ
ꯁꯪꯒꯣꯝ ꯄꯤꯊꯛꯑꯦ ꯑꯗꯨꯒ ꯀꯩꯅꯣꯁꯨ ꯑꯥ ꯉꯁꯥꯏꯒꯤ ꯍꯣꯏ ꯗꯅꯥꯗꯨꯁꯨ ꯐꯖꯅ ꯊꯣꯡꯕꯨꯗꯤ ꯊꯣꯡꯉꯤꯕꯅꯦ ꯈꯔꯗꯤ ꯆꯤꯜꯂꯦ ꯑꯈꯣꯏ ꯃꯥꯥ ꯍꯣꯏ ꯇꯧꯔꯒꯥꯀꯣ
ꯑꯥ
ꯑꯗꯨ ꯅꯪꯒꯤꯁꯨ ꯑꯇꯣꯞꯄ ꯍꯥꯏꯗꯤ ꯅꯪꯅ ꯈꯔꯪ ꯈꯪꯕ ꯂꯩꯗꯅ ꯉꯥꯏꯒꯤ ꯀꯩꯀꯩ ꯄꯤꯖꯕ ꯌꯥꯏ ꯈꯣꯠꯂꯦ ꯍꯥꯏꯕꯗꯣ
ꯑꯥ ꯑꯗꯨꯗꯣ ꯑꯗꯨꯗꯣ ꯁꯨꯃꯥꯏꯟ ꯇꯧꯖꯤ ꯑꯈꯣꯏꯒꯤ ꯕ꯭ꯔꯣꯍꯩꯒꯤ ꯍꯧꯖꯤꯛꯀꯤ ꯑꯣꯛ ꯂꯣꯏꯕ ꯃꯅꯤꯡꯗ ꯑꯈꯣꯏ ꯀꯩꯅꯣꯖꯨ ꯇꯧꯋꯤꯗꯅ ꯈꯤꯇꯪ ꯆꯠꯊꯣꯛ ꯑ ꯑꯈꯣꯏ ꯀꯩꯅꯣꯁꯨ ꯇꯧꯗ꯭ꯔꯣ ꯑꯈꯣꯏꯒꯤ ꯑꯥ ꯀꯔꯤꯕꯥ ꯀꯣꯕꯤ ꯀꯩꯀꯥ ꯊꯥꯍꯧꯗꯥꯏꯅꯦ ꯃꯃꯥꯡ ꯂ ꯎꯝ ꯑꯗꯨꯗꯣ ꯃꯥꯒꯤ ꯀꯩꯅꯣꯗꯨꯗ ꯀꯣꯕꯤꯗꯣ ꯑꯧꯗ ꯉꯁꯥꯏꯒꯤ ꯑꯣꯛꯇꯨ ꯑꯣꯛꯀꯤ ꯀꯩꯅꯣꯗꯣ ꯑꯃꯥꯡꯕꯗꯣ ꯑꯗꯨꯒꯩꯗꯣ ꯈꯣꯝꯖꯤꯜꯂꯦꯗꯅ
ꯑꯥ
ꯑꯗꯨꯒ ꯀꯣꯕꯤꯗꯣ ꯈꯔ ꯆꯥꯏꯕꯤꯕ ꯍꯥꯏꯇꯥꯔꯦ
ꯑꯣꯛꯀꯦ ꯑꯣꯛꯈꯦ
ꯑꯗꯨ ꯌꯥꯝ ꯐꯕꯅꯦꯕ ꯀꯣꯕꯤꯗꯣ ꯆꯥꯏꯕꯤꯕꯗꯩ ꯑꯃꯨꯛꯇ ꯑꯅꯤ ꯀꯥꯟꯅꯕꯤ ꯇꯧꯖꯦꯕ
ꯍꯣꯏ ꯌꯥꯏꯌꯦ ꯌꯥꯏ ꯑꯗꯨ ꯑꯗꯨ ꯑꯗꯨ ꯌꯥꯏ
ꯑꯥ ꯑꯗꯨꯅꯤ ꯑꯗꯨꯒ ꯉꯁꯥꯏꯒꯤ ꯃꯥꯅ ꯐꯔꯇꯤꯂꯥꯏꯆ ꯑꯣꯏꯟ ꯁꯤꯟꯅꯕ ꯍꯥꯏꯇꯥꯔꯦ
ꯎꯝ ꯀꯩꯅꯣꯗꯤ ꯑꯩꯅ ꯑꯗꯨꯗꯤ ꯆꯥꯏꯕꯁꯦ ꯉꯁꯥꯏꯒꯤ ꯃꯤꯛ ꯃꯣꯏꯒꯤ ꯃꯤꯛꯁꯑꯞ ꯇꯧꯕꯁꯦ ꯑꯣꯛ ꯀꯤ ꯑꯃꯥꯡꯕꯁꯦ ꯃꯤꯛꯁꯑꯞ ꯇꯧꯕꯁ ꯖꯤ ꯑꯈꯣꯏ ꯑꯗꯨꯝ ꯎꯠ ꯑꯈꯣꯏ ꯑꯩꯅ ꯗꯅꯥ ꯊꯣꯡꯒꯤꯕꯩ ꯎꯠ ꯂꯩꯕꯗꯣ
ꯑꯥ ꯌꯥꯕꯅꯦ ꯌꯥꯕꯅꯦ ꯌꯥꯕꯅꯦ
ꯑꯗꯨꯒ ꯃꯤꯛꯁꯑꯞ ꯇꯧꯁꯤꯜꯂꯒ ꯑꯗꯨꯗꯤ ꯐꯔꯣꯏꯗ꯭ꯔꯥ ꯑꯩꯩꯟ ꯈꯟꯕꯗ
ꯐꯩ ꯐꯩꯕ ꯑꯗꯨꯅ ꯍꯦꯟꯅ ꯐꯗꯨꯏꯅꯦ ꯑꯗꯨꯅ ꯑꯗꯨꯅ ꯕꯦꯁ ꯇꯥꯗꯣꯏꯅꯦ ꯑꯁꯣꯏꯒꯤ ꯀꯩꯅꯣ ꯆꯥꯏꯁꯤꯟꯕ ꯍꯥꯏ ꯇꯥꯔꯦꯀꯣ
ꯆꯥꯏ ꯁꯤꯟꯕ ꯃꯤꯛꯁꯑꯞ ꯇꯧꯁꯤꯜꯂꯒꯀꯣ
ꯃꯤꯛꯁꯑꯞ ꯇꯧꯁꯤꯜꯂ ꯆꯥꯏꯁꯤꯟꯕ ꯑꯥ ꯌꯥꯝ ꯐꯕꯅꯦ ꯑ ꯀꯣꯕꯤꯒꯥꯏꯖꯦ ꯃꯥꯅ ꯀꯣꯕꯤꯒꯥꯏꯖꯦ ꯑꯈꯣꯏꯒꯤ ꯄꯦꯛ ꯄꯦꯛ ꯇꯦꯛꯄꯅꯦꯕ
ꯗꯨꯒ ꯉꯁꯥꯏꯒꯤ ꯑꯗꯨꯝ ꯑꯈꯣꯏꯒꯤ ꯀꯣꯕꯤ ꯀꯣꯕꯤꯒꯤ ꯀꯣꯕꯤ ꯑ ꯃꯄꯥꯟꯒꯤ ꯀꯩꯅꯣꯗꯣ ꯃꯅꯥꯗꯣ
ꯑꯥ
ꯈꯣꯏꯅ ꯊꯣꯛ ꯆꯥꯗꯕꯗꯣ ꯍꯥꯏꯗꯤ ꯃꯛ ꯃꯛ ꯃꯄꯥꯟ ꯊꯪꯕ ꯀꯥꯡꯕꯨꯖꯤꯗꯤ ꯈꯤꯇꯪ ꯄꯠꯄ ꯈꯣꯠꯄ ꯌꯥꯎꯕꯩꯟ ꯆꯥꯗꯦꯅ ꯑꯁꯤ ꯑꯗꯨꯝ ꯄꯤꯖ ꯌꯥꯕ
ꯌꯥꯏ ꯌꯥꯏ ꯌꯥꯏ ꯑꯗꯨꯝꯕꯗꯨꯝ ꯑꯈꯣꯏ ꯀꯩꯅꯣ ꯇꯧꯔꯦꯗꯅꯀꯣ ꯑꯗꯨꯝ ꯐꯖꯟ ꯁꯣꯏꯕꯤꯔꯦꯗꯅ ꯀꯨꯞꯅ ꯁꯣꯏꯕꯤꯑꯦꯗꯅꯀꯣ ꯑꯗꯨ ꯑꯗꯨꯝ ꯑ ꯀꯨꯞꯅ ꯁꯣꯏꯕꯤꯔꯒ ꯑ ꯃꯥꯅꯦ ꯀꯨꯞꯅ ꯁꯣꯏꯕꯤꯔꯒ ꯉꯁꯥꯏꯒꯤ ꯇꯣꯠꯁꯤꯜꯂꯒ ꯍꯥꯏꯇꯥꯔꯦꯀꯣ ꯙꯔꯥꯒꯤꯗꯨ ꯈ ꯇꯣꯠꯁꯜꯂꯦꯗꯅ
ꯑꯥ
ꯑꯗꯨꯒ ꯄꯤꯖꯕꯤꯕ ꯑꯗꯒꯤ ꯑꯗꯨ ꯈꯛꯇ ꯅꯠꯇꯅꯖꯨ ꯀꯩꯅꯣꯖꯨ ꯂꯩꯌꯦꯅ ꯑꯈꯣꯏꯒꯤ ꯑ ꯕ꯭ꯔꯣꯏ ꯌꯦꯟꯖꯨ ꯂꯣꯏꯗꯅꯀꯣ
ꯌꯦꯜ ꯂꯣꯏ
ꯑ ꯀꯣꯏꯂꯔ ꯀꯌꯥ ꯂꯩꯒꯦ ꯍꯧꯖꯤꯄꯣꯛ
ꯀꯣꯏꯂꯔ ꯃꯉꯥ ꯑ ꯃꯉꯥ ꯂꯩꯔꯤ ꯑꯗꯨꯒ ꯑ ꯕꯣꯏꯂꯔꯕꯨꯗꯤ ꯃꯣꯏ ꯀꯩꯅꯣ ꯂꯩꯕꯅꯤ ꯃꯥꯄꯜ ꯁꯨꯒꯤꯝꯅꯤ ꯑ ꯇꯔꯥꯂꯩꯔꯝꯕ ꯇꯔꯥꯥꯂꯩꯔꯝꯕ ꯑꯗꯩ ꯑꯃꯖꯨ ꯃꯁꯥ ꯈꯤꯇꯪ ꯁꯣꯟꯖꯤꯜꯂꯛꯑꯦꯗ ꯑꯗꯨꯝ ꯍꯥꯏꯗꯤ ꯑꯃꯨꯛ ꯅꯥꯔꯒ ꯁꯤꯗꯧ ꯁꯔꯨꯛꯇꯨꯗꯤ ꯑꯗꯨ ꯍꯥꯠꯇꯣꯛꯑꯧꯕꯅ
ꯑꯣ
ꯑꯗꯨꯒ ꯑꯗꯨꯝ ꯀꯩꯅꯣ ꯇꯧꯁꯤꯟꯒꯏ꯭ꯔꯦ ꯑꯗꯨꯅ ꯍꯧꯖꯤꯛ ꯀꯣꯏ ꯀꯣꯏꯂꯔ ꯃꯉꯥ ꯑꯗꯨꯒ ꯕꯣꯏꯂꯔꯅ ꯃꯥꯄꯟ
ꯑꯣ ꯑꯗꯨꯗꯤ ꯉꯁꯥꯏꯒꯤ ꯀꯩꯅꯣꯗꯣ ꯕꯣꯏꯂꯔꯒꯤꯗꯨꯅ ꯉꯁꯥꯏꯒꯤ ꯃꯥꯒꯤ ꯕꯣꯏꯂꯔ ꯃꯆꯤꯟꯖꯥꯛꯀ ꯇꯧꯔꯒ ꯑꯗꯨ ꯈꯖꯤꯛ ꯈꯖꯤ ꯌꯥꯟꯕꯤꯕꯀꯣ, ꯑꯗꯨ ꯀꯩꯅꯣꯒꯤ ꯑꯗꯨꯗꯤ ꯃꯆꯤꯟꯖꯥꯛ ꯄꯤꯖꯗ‌ꯔꯁꯨ ꯌꯥꯔꯦ ꯀꯩꯅꯣꯒꯤꯗꯨꯗꯤ ꯑꯥ ꯀꯣꯏꯂꯔꯒꯤꯗꯨꯗꯤꯀꯣ ꯗꯥꯏꯔꯦꯛ ꯑꯩꯈꯣꯏꯒꯤ ꯀꯣꯕꯤꯗꯣ ꯑꯗꯨ ꯑꯣꯏꯅ ꯐꯖꯅ ꯁꯣꯏꯕꯤꯔꯦꯗꯅ ꯀꯨꯞꯅ ꯁꯣꯏꯕꯤꯔꯦꯗꯅꯀꯣ ꯑꯗꯨꯒ ꯑꯩꯈꯣꯏꯒꯤ ꯑꯥ ꯆꯥꯛ ꯂꯦꯝꯃꯛꯄ ꯂꯩꯗꯅ ꯏꯃꯨꯡꯒꯤ ꯆꯥꯛ ꯂꯦꯝꯃꯛꯄꯗꯣ ꯑꯗꯨ ꯆꯥꯛꯇꯣ ꯈꯔ ꯍꯦꯛ ꯍꯥꯞꯄꯤꯕ ꯍꯥꯏꯇꯥꯔꯦ, ꯆꯥꯛꯇꯨꯒ ꯍꯧꯖꯤꯛꯀꯤ ꯑꯥ ꯀꯣꯕꯤꯗꯨꯒ ꯇꯣꯠꯁꯤꯟꯃꯤꯟꯅꯔꯒ ꯍꯥꯏꯇꯥꯔꯦ ꯑꯗꯨꯒ ꯄꯤꯖꯕꯤꯕ ꯑꯗꯨꯃꯥꯏꯅ ꯇꯧꯕ ꯑꯗꯒꯤꯗꯤ ꯀꯩꯅꯣꯁꯨ ꯉꯁꯥꯏꯒꯤ ꯑ ꯃꯃꯥꯡꯗ ꯕ꯭ꯔꯣꯅꯁꯨ ꯍꯥꯏꯈꯤꯗꯅ, ꯕ꯭ꯔꯣꯒꯤ ꯄꯨꯈ꯭ꯔꯤ ꯑꯃ ꯂꯩꯌꯦꯅ
ꯎꯝ ꯎꯝ ꯄꯨꯈꯔꯤ ꯑꯃ ꯂꯩ
ꯑ ꯄꯨꯈ꯭ꯔꯤꯗꯁꯨ ꯉꯥ ꯊꯥꯗꯩ ꯍꯥꯏꯗꯥꯏ
ꯊꯥꯗꯩ ꯊꯥꯗꯩ
ꯑꯥ ꯑꯗꯨꯗꯁꯨ ꯀꯩꯅꯣ ꯊꯥꯗꯕꯤꯌꯣ, ꯍꯧꯖꯤꯛꯀꯤ ꯑꯣꯛꯊꯤꯗꯣ ꯍꯥꯏꯗꯤ ꯑꯣꯛꯀꯤ ꯑꯃꯥꯡꯕꯗꯣ ꯑꯗꯨ ꯈꯒ ꯊꯥꯗꯕꯤꯌꯣꯕ ꯑꯗꯨꯁꯨ
ꯑꯣ ꯀꯔꯤꯝ ꯀꯥꯏꯔꯣꯏꯗꯕ꯭ꯔꯥ
ꯀꯩꯝ ꯀꯥꯏꯗꯦ ꯀꯩꯝ ꯀꯥꯏꯗꯦ ꯑꯗꯨꯅꯕꯨ ꯐꯥꯗꯣꯏꯅꯦ ꯈꯖꯤꯛ ꯈꯖꯤꯛ ꯊꯕꯤ ꯊꯗꯕꯤꯎ ꯌꯥꯝ ꯊꯥꯗꯕ ꯅꯠꯇꯕ ꯈꯖꯤꯛꯇ ꯊꯥꯗꯕꯤꯕ ꯍꯥꯏꯇꯥꯔꯦ
ꯎꯝ ꯎꯝ
ꯎꯝ ꯑꯗꯨꯅ ꯑꯗꯨꯅꯁꯨ ꯐꯗꯣꯏꯅꯤ
ꯑꯗꯨ ꯑꯣꯛ ꯃꯣꯏ ꯑꯁꯤ ꯅꯍꯥꯟ ꯃꯣꯏ ꯄꯤꯛꯏꯉꯩꯗꯗꯤ ꯍꯤꯗꯥꯛꯇꯤ ꯀꯥꯞꯊꯣꯛꯈꯤꯌꯦꯕꯀꯣ
ꯑꯥ
ꯅꯍꯟ ꯐꯦꯛ ꯄꯨꯔꯛ ꯃꯇꯝꯒꯤꯗꯣ
ꯑꯥ
ꯑꯗꯨ ꯍꯧꯖꯤꯛ ꯊꯥ ꯃꯉꯥ ꯇꯔꯨꯛ ꯁꯨꯔꯛꯄꯩꯁꯤꯗꯤ ꯀꯃꯥꯏꯅ ꯇꯧꯕ ꯄꯨꯕꯅ ꯐꯔꯤꯕꯥ ꯑꯃꯨꯛꯇꯪ ꯀꯥꯊꯣꯛꯄꯒꯤ ꯅꯠꯇ꯭ꯔꯥ ꯀꯃꯥꯏꯅ ꯇꯧꯏ
ꯃꯣꯏꯒꯤꯁꯤ ꯃꯌꯥꯏ ꯑ ꯑꯥ ꯑꯃꯨꯛꯇꯪ ꯀꯥꯞꯊꯣꯛꯑꯁꯨ ꯌꯥꯏ ꯃꯣꯏꯒꯤ ꯀꯩꯅꯣꯗꯣ ꯑꯈꯣꯏꯒꯤ ꯃꯁꯥ ꯁꯦꯝꯕ ꯍꯥꯏꯕ ꯂꯩꯔꯝꯒꯅꯤ ꯑꯗꯥꯏꯗ, ꯑꯗꯣ ꯃꯁꯥ ꯁꯦꯝꯍꯟꯕ ꯍꯥꯏꯇꯥꯔꯦ
ꯎꯝ ꯎꯝ
ꯑꯩꯈꯣꯏ ꯃꯁꯥ ꯁꯦꯝꯕꯅ ꯑꯃ ꯂꯩꯌꯦꯕꯀꯣ
ꯎꯝ
ꯃꯥꯒꯤ ꯄ꯭ꯔꯣꯁꯦꯁ ꯑꯃ ꯑꯗꯨꯒꯤꯗꯣ ꯃꯣꯏꯒꯤ ꯃꯁꯥ ꯁꯦꯝꯕ ꯍꯩꯕ ꯃꯤ ꯑꯃ ꯇꯥꯟꯅꯔꯒ ꯁꯦꯝꯍꯟꯕꯤꯕ ꯅꯠꯇ꯭ꯔꯗꯤ ꯍꯌꯦꯡ ꯆꯥꯎꯕ ꯍꯦꯟꯗꯕ ꯈꯣꯠꯇꯕ ꯂꯩꯕꯅꯦꯕ
ꯑꯣ ꯑꯈꯣꯏ ꯃꯅꯤꯡꯗ ꯁꯤꯗ ꯑꯈꯣꯏ ꯀꯥꯀꯥ ꯑꯃ ꯂꯩꯕꯅꯦ ꯃꯥ, ꯃꯥ ꯍꯪ ꯃꯥ ꯃꯥꯒ ꯑꯣꯏꯁꯨ ꯇꯥꯟꯅꯔꯒꯦ
ꯑꯣ ꯍꯣꯏ ꯇꯥꯅꯧ ꯇꯥꯅꯧ ꯃꯥ
ꯅꯪꯁꯨ ꯍꯥꯏꯐꯦꯠ ꯁꯪꯉꯗꯤ ꯀꯣꯏꯔꯛꯎ ꯀꯣꯢ ꯀꯣꯏꯊꯣꯛꯂꯛꯎꯗꯅ ꯑꯗꯨꯒ ꯍꯥꯏꯐꯦꯠ ꯍꯥꯏꯐꯦꯠ ꯂꯩꯗꯅ
ꯌꯥꯏꯌꯦ ꯀꯣꯏꯊꯣꯔꯛ ꯀꯣꯏꯊꯣꯔꯛꯀꯦ
ꯌꯦꯡꯁꯤꯟꯃꯤꯟꯅꯔꯒ ꯍꯥꯏꯐꯦꯠ ꯈꯟꯅꯩ ꯌꯥꯏꯅ ꯑꯩꯅ ꯁꯣꯝ ꯅꯥꯀꯟ ꯅꯪ ꯂꯥꯛꯄꯩ ꯁꯤꯗ ꯀꯩꯅꯣ, ꯉꯥꯅꯨꯔ ꯀꯩꯅꯣꯝ ꯇꯧꯔ ꯁꯤꯜꯂꯝꯃꯒ ꯅꯠꯇ꯭ꯔꯥ
ꯌꯥꯏ ꯌꯥꯏ ꯇꯧꯁꯤ ꯇꯧꯁꯤ ꯑꯗꯨꯃꯥꯏꯅ ꯇꯧꯔꯁꯨ ꯌꯥꯏ, ꯌꯥꯏ ꯌꯥꯏ ꯌꯥꯏ ꯉꯥꯅꯨꯗꯤ ꯀꯌꯥꯃꯨꯛ ꯂꯣꯏꯔꯤꯒꯦ?
ꯉꯥꯅꯨ, ꯉꯥꯅꯨꯗꯤ ꯂꯩꯇ꯭ꯔꯦ ꯍꯧꯖꯤꯛꯀꯤ ꯑꯣꯏꯅꯗꯤ ꯑꯈꯣꯏ ꯃꯅꯤꯡꯗ ꯑꯈꯣꯏ ꯃꯥꯆꯧꯕꯤꯗꯣ
ꯑꯥ
ꯃꯥꯅ ꯑꯣꯏꯅ ꯂꯣꯏꯕ ꯃꯥꯏꯕꯨꯗꯤ ꯉꯥꯅꯨ ꯇꯔꯨꯛꯃꯨꯛ ꯂꯩꯕꯅꯤ
ꯑꯣ ꯏꯁ ꯐꯔꯦ ꯀꯩꯅꯣ ꯑꯣ ꯃꯔꯨꯝ ꯀꯣꯛꯄꯤꯗ ꯑꯣ
ꯎꯝ ꯃꯉꯣꯟꯗꯩ ꯑꯗꯨꯝ ꯂꯧ ꯌꯥꯅꯤ ꯑꯗꯨꯏꯗꯤꯀꯣ ꯑꯩ ꯑꯩꯒꯤ ꯑꯣꯏꯅꯗꯤ ꯂꯩꯇ꯭ꯔꯦꯕ ꯉꯥꯅꯨꯗꯤ ꯂꯥꯕ ꯂꯩ ꯂꯥꯕ ꯂꯩ
ꯑꯣ ꯂ ꯍꯥ ꯀꯥꯝꯕꯗꯣ
ꯑꯥ
ꯃꯗꯨꯃ ꯇꯧꯒꯗꯕꯅꯦ ꯎꯝ ꯃꯗꯨꯃ ꯇꯧꯁꯤꯜꯂꯖꯦ ꯑꯗꯨꯃ ꯆꯞ ꯆꯥꯔꯦ
ꯏꯕꯥꯅꯤ ꯈꯛꯇꯅꯗꯤ ꯑꯃꯨꯛ ꯈꯤꯇꯪ ꯅꯨꯡꯉꯥꯏꯔꯣꯢ ꯑꯩꯈꯣꯏ ꯏꯃꯥꯟꯅꯕ ꯁꯤꯗ ꯃꯣꯏ ꯑꯅꯤ ꯑꯝꯒ ꯂꯩꯌꯦꯕꯀꯣ
ꯌꯥꯏ ꯌꯥꯏ ꯌꯥꯏ ꯌꯥꯏ ꯌꯥꯏ ꯌꯥꯏ ꯃꯣꯏ ꯍꯧꯔꯒ ꯑꯈꯣꯏꯒꯩ ꯇꯧꯔ ꯄꯨꯟꯅ ꯍꯦꯛꯇ ꯉꯁꯥꯏꯒꯤ ꯑ ꯂꯩꯗꯅ ꯄꯩꯁꯥꯖꯦ ꯈꯣꯏꯖꯨꯠ ꯇꯥꯥꯟꯗ ꯌꯥꯗꯝꯅꯤꯅ ꯍꯥꯏꯇꯥꯔꯦꯀꯣ
ꯃꯥꯅꯦ
ꯈꯣꯏ ꯄꯨꯟꯅ ꯇꯧꯃꯤꯟꯅꯔꯒ ꯇꯥꯃꯤꯟꯅꯔꯒ ꯉꯁꯥꯏꯒꯤ ꯂꯩꯗꯅ ꯑ ꯂꯩ ꯂꯩꯇꯥ ꯆꯠꯊꯣꯛ ꯆꯠꯁꯤꯟ ꯇꯧꯔꯒ ꯑꯗꯩ ꯉꯥꯍꯥꯛꯀꯤ ꯅꯨꯡꯉꯥꯏꯕꯒꯤ
ꯀꯣꯏꯊꯣꯛꯂꯣ ꯀꯣꯏꯊꯣꯛꯂꯛꯑꯒ ꯅꯪꯅ ꯑꯣꯛꯇꯨ ꯍꯥꯏꯕꯦꯠ ꯃꯥꯏ ꯐꯤꯕꯝꯗꯨ ꯌꯦꯡꯉꯒ ꯑꯦ ꯁꯤꯗꯤ ꯁꯤ ꯃꯆꯤꯟꯖꯥꯛ ꯄꯤ ꯄꯤꯖꯕ ꯌꯥꯔꯦ ꯑꯗꯒꯤ ꯅꯠꯇ꯭ꯔꯥ ꯁꯤ ꯃꯣꯏꯁꯤ ꯃꯣꯏ ꯁꯤ ꯄꯤꯖꯍꯧꯕ ꯌꯥꯔꯦ ꯍꯥꯏꯕꯗꯣ ꯍꯥꯏꯐꯦꯠ ꯅꯪꯅ ꯈꯔ ꯍꯥꯏꯐꯦꯠ ꯌꯦꯡ ꯌꯥꯢꯅ
ꯌꯦꯡꯌꯥꯢ ꯌꯦꯡꯌꯥꯢ ꯑꯗꯨꯒ ꯀꯩꯅꯣꯝꯁꯨ ꯍꯥꯢꯍꯧꯒꯦꯀꯣ ꯍꯨꯖꯤꯛꯀꯤ ꯑꯣꯛꯀꯤ ꯀꯩꯅꯣꯗꯣ ꯗꯥꯅꯥꯒꯤ ꯊꯤꯠꯄꯒꯤꯗꯣ ꯑꯗꯨꯒꯤꯗꯨꯒꯤ ꯆꯥꯛꯇꯣ
ꯎꯝ
ꯆꯥꯛꯇꯨꯗꯤ ꯀꯩꯅꯣ ꯄꯤꯖꯔꯨꯅꯨꯀꯣ ꯑꯈꯣꯏꯒꯤ ꯑꯥ ꯀꯔꯤꯕ ꯌꯦꯟ ꯀꯩꯅꯣ ꯉꯥꯅꯨꯗꯗꯤ ꯄꯤꯖꯔꯨꯅꯨꯀꯣ ꯑꯗꯨꯗꯤ ꯌꯥꯗꯕꯅꯦ ꯑꯗꯨꯝꯕꯗꯤ ꯌꯥꯗꯕꯅꯦꯕ
ꯑꯣ ꯍꯣ ꯍꯣꯏ ꯄꯤꯖꯗꯦ ꯄꯤꯖꯕꯨꯗꯤ ꯄꯤꯖꯗꯦ ꯅꯍꯥꯟꯗꯩ ꯀꯦ ꯑꯣ ꯑꯗꯨꯃ ꯑꯗꯨꯃ ꯑꯗꯨ ꯑꯗꯨꯃ ꯅꯣꯠ ꯇꯧꯍꯧꯔꯒꯦ
ꯑ ꯗꯨꯃꯥ ꯇꯧ ꯑꯗꯨꯒ ꯑꯗꯨꯗꯤ ꯄꯤꯖꯒꯅꯨ ꯑꯗꯨꯒ ꯍꯧꯖꯤꯛꯀꯤ ꯑ ꯀꯩꯅꯣꯗꯨ ꯍꯨꯖꯤꯛꯀꯤ ꯑꯣꯛꯇꯨ ꯉꯁꯥꯏꯒꯤ ꯑ ꯑꯗꯨꯝ ꯌꯦꯡꯕꯤꯌꯨ ꯍꯥꯏꯇꯥꯔꯦ
ꯑꯥ
ꯈꯔ ꯌꯦꯡꯁꯤꯟꯕꯤꯌꯨ ꯍꯥꯏꯇꯥꯔꯦ ꯅꯠꯇꯗꯤ ꯉꯁꯥꯏ ꯄꯤꯛꯏꯕꯅꯤꯅ ꯁꯨꯝ ꯊꯥꯗꯣꯛꯑ ꯊꯝꯕꯗꯣ ꯈꯣꯏ ꯐꯖꯅ ꯌꯦꯡꯁꯤꯟꯕꯤꯗ꯭ꯔꯗꯤ ꯂꯩꯗꯅ ꯂꯥꯏꯅꯥ ꯇꯤꯟꯅꯥꯅꯒ ꯂꯥꯛꯄꯅꯤꯅ ꯑꯥ
ꯃꯥꯅꯦ ꯃꯥꯅꯤ ꯂꯥꯏꯅꯥ ꯇꯤꯟꯅꯥ ꯑꯗꯨꯝ ꯑꯗꯨꯅꯦ ꯇꯧꯔꯛꯀꯗꯣꯏꯅꯤ ꯅꯠꯇ꯭ꯔꯥ ꯑꯗꯣ ꯁꯤ ꯕꯦꯔꯥꯅꯦꯕ ꯆꯥꯛ ꯂꯥꯃ ꯀꯥꯟꯗꯨꯗ ꯑꯩꯈꯣꯏꯒꯤ ꯀꯩꯅꯣ ꯈꯥꯏꯗꯅ ꯑꯩꯈꯣꯏꯅ ꯃꯣꯏꯒꯤ ꯎ ꯎꯕ ꯎꯕꯥꯛ ꯇꯧꯔ ꯈꯥꯕꯤꯕꯅꯦ ꯎꯕꯥꯥꯛꯇꯣ ꯈꯔ ꯄꯥꯏꯑꯦꯕꯀꯣ ꯆꯤꯛꯈꯥꯏ ꯂꯩꯔꯝꯃꯤꯅꯦꯃꯤ ꯃꯣꯏꯗꯤ
ꯆꯤꯡꯈꯥꯏꯕꯅꯤ ꯆꯤꯡꯈꯥꯏꯕꯅꯤ
ꯑꯗꯩ ꯃꯣꯏ ꯕꯥꯒꯣꯁ ꯊꯝꯕꯗꯣ ꯃꯆꯤꯟꯖꯥꯛ ꯍꯥꯞꯐꯝꯒꯤ ꯑꯗꯨꯒ ꯑꯗꯨ ꯂꯣꯏ ꯆꯤꯈꯥꯏꯕꯤꯅꯦꯕ ꯃꯣꯏꯗꯤ ꯆꯥꯛꯇꯨ ꯂꯥꯝꯃ ꯀꯥꯟꯗꯗꯤ ꯑꯁ ꯐꯥ ꯆꯥꯗꯤ ꯆꯥꯏꯌꯦ ꯑꯣꯛ ꯍꯥꯏꯔꯦꯅ ꯆꯥꯕꯗ
ꯃꯥꯅꯦ ꯑꯣꯛ ꯍꯥꯏꯔꯦꯅ ꯆꯥꯕꯗꯗꯤ ꯑꯉꯥꯡꯒ ꯆꯪꯍꯜꯂꯨꯅꯨꯀꯣ ꯑꯉꯥꯡꯒ ꯃꯈꯨꯠꯀ ꯂꯣꯏ ꯆꯥꯈꯤ ꯂꯩꯔꯝꯃꯦ ꯃꯥꯅꯦ
ꯑꯗꯨꯕꯨꯗꯤ ꯈꯔ ꯋꯥꯡꯅ ꯊꯝꯃꯤꯗ ꯃꯣꯏꯒꯤꯗꯨꯀꯣ ꯍꯥꯏꯗꯤ ꯑꯣ ꯑꯗꯨꯒꯤ ꯀꯩꯅꯣꯗꯣ ꯑꯩꯈꯣꯏ ꯐꯖꯅ ꯀꯩꯅꯣ ꯋꯥꯡꯈꯠꯂꯒ ꯊꯝꯕꯅꯦꯕ ꯑꯈꯣꯏꯅꯀꯣ
ꯑꯣ ꯃ ꯃꯃꯥꯡ ꯋꯥꯡꯒꯗꯕꯅꯤ ꯑꯉꯥꯡꯅ ꯆꯪꯕ ꯌꯥꯗꯕ ꯃꯐꯝꯗ
ꯑꯩꯈꯣꯏꯒꯤ ꯈꯨꯊꯝꯗ ꯅꯪ ꯍꯌꯦꯡ ꯂꯛꯑꯒꯥ ꯌꯦꯡꯉꯣ ꯂꯥꯎ ꯑꯩꯈꯣꯏ ꯑꯩꯈꯣꯏꯅ ꯗꯥꯏꯔꯦꯛ ꯃꯈꯥꯗ ꯍꯥꯏꯗꯤ ꯂꯩꯕꯥꯛ ꯀꯩꯅꯣꯁꯤꯗ ꯗꯥꯏꯔꯦꯛ ꯑ ꯂꯩꯕꯥꯛꯀ ꯄꯨꯂꯞ ꯇꯥꯏꯅꯔꯒ ꯊꯥꯗꯕꯤꯗꯀꯣ ꯑꯩꯈꯣꯏ ꯀꯩꯅꯣ ꯁꯥꯔꯒ ꯈꯤꯇꯪ ꯋꯥꯡꯈꯠꯂꯒꯀꯣ ꯍꯣꯏ ꯐꯖꯅ ꯌꯥꯝ ꯅꯥꯟꯅ ꯊꯕꯤꯕꯅꯤꯗ
ꯃꯥꯅꯦ ꯃꯥꯅꯦ ꯑꯗꯨꯗꯤ ꯁꯦꯡꯗꯣꯛ ꯈꯣꯠꯇꯣꯛꯄꯗꯁꯨ ꯌꯥꯝ ꯅꯨꯡꯉꯥꯏꯕꯅꯦ ꯑꯗꯨꯗꯤ
ꯁꯦꯡꯗꯣꯛ ꯈꯣꯇꯣꯛ ꯌꯥꯝ ꯅꯨꯡꯉꯥꯏ ꯎꯝ ꯐꯠ ꯐꯠ ꯐꯠꯀꯣ
ꯃꯥꯅꯦ ꯐꯕꯠ ꯐꯕꯠ ꯁꯦꯡꯗꯣꯛ ꯈꯣꯠꯇꯣꯛ ꯌꯥꯝ ꯅꯨꯡꯉꯥꯏꯕꯅꯦ ꯑꯗꯨ ꯄꯣꯠꯇꯣ
ꯑ ꯑꯁ ꯎꯕꯥꯛꯇꯣ ꯃꯣꯏ ꯆꯤꯛꯈꯥꯏ ꯂꯩꯔꯝꯕꯅꯦ ꯍꯥꯏꯁꯤꯅꯤꯀꯣ
ꯏꯁ ꯕꯦꯔꯥ ꯆꯤꯛꯄꯅꯦ ꯆꯤꯛꯄꯅꯦ ꯃꯣꯏꯗꯤ ꯌꯥꯝ ꯌꯥꯝ ꯆꯥꯅꯤꯡꯕꯅꯤ ꯃꯣꯏꯗꯤ ꯃꯕꯨꯛ ꯆꯥꯎꯕꯅꯤꯅꯀꯣ
ꯅꯪꯒꯤꯗꯤ ꯍꯧꯖꯤꯛ ꯀꯌꯥ ꯂꯩꯔꯤꯒꯦ
ꯑꯩꯒꯤ ꯍꯧꯖꯤꯛ ꯀꯩꯅꯣ ꯇꯧꯔꯤ ꯇꯔꯦꯠꯅꯦ ꯑꯩꯅ ꯊꯝꯃꯤꯁꯦ ꯑꯩꯈꯣꯏꯗꯤ ꯑꯩ ꯑ ꯀꯩꯅꯣ ꯇꯧꯕꯅꯤꯅ ꯉꯁꯥꯏꯒꯤ ꯃꯅꯤꯡꯒꯤ ꯏꯪꯈꯣꯜꯗꯨꯗꯀꯣ ꯄꯨꯂꯞ ꯇꯔꯦꯠꯁꯦ ꯊꯝꯖꯤꯜꯂꯒ ꯑꯩꯈꯣꯏꯅ ꯑꯃꯨꯛ ꯀꯩꯅꯣ ꯇꯧꯕ ꯆꯠꯂꯦꯕ ꯑꯩꯈꯣꯏ ꯆꯥꯛ ꯀꯩꯅꯣꯁꯦ ꯆꯥꯛꯁꯦ ꯃꯤꯉꯣꯟꯗꯩ ꯂꯧꯕ ꯆꯠꯂꯦꯕ
ꯑꯣꯀꯦ ꯑꯣꯀꯦ ꯑꯣꯀꯦ
ꯑꯩꯈꯣꯏꯒꯤ ꯑ ꯑꯩꯈꯣꯏꯒꯤ ꯊꯧꯕꯥꯜꯂꯣꯝ ꯁꯥꯏꯠꯇ ꯑ ꯂꯝ ꯃꯃꯤꯡ ꯑ ꯕ꯭ꯔꯣꯅꯗꯤ ꯈꯪꯉꯔꯣꯏ ꯑ ꯑꯗꯨꯗꯒꯤ ꯂꯧꯕ ꯆꯠꯂꯦꯕꯀꯣ ꯑꯗꯨꯒ ꯑꯗꯨꯗꯩ ꯂꯧꯔꯨꯔꯒ ꯍꯜꯂꯛꯑꯦꯅ
ꯎꯝ
ꯑꯗꯨꯒ ꯉꯁꯥꯏꯒꯤ ꯊꯤꯠꯂꯒ ꯄꯤꯖꯕ ꯍꯥꯏꯇꯥꯔꯦ
ꯅꯪꯒꯤ ꯎꯝ ꯅꯪꯒꯤ ꯃꯄꯤ ꯌꯥꯎꯒꯤꯕꯗꯨꯗꯤ ꯃꯆꯥ ꯃꯈꯩ ꯃꯣꯏ ꯄꯣꯛ ꯄꯣꯛꯈꯤꯕꯗꯨꯗꯤ ꯀꯩꯅ ꯇꯧꯔꯒ ꯑꯗꯨꯝ ꯃꯤꯉꯣꯟꯗ ꯌꯣꯟꯈ꯭ꯔꯕ ꯀꯃꯥꯏꯅ ꯇꯧ
ꯌꯣꯟ ꯌꯣꯟꯒ꯭ꯔꯦ ꯌꯣꯟꯒ꯭ꯔꯦ ꯌꯣꯡꯒ꯭ꯔꯦ ꯑ ꯑꯩꯈꯣꯏꯗꯤ ꯂꯣꯏ ꯌꯣꯟꯊꯣꯛꯑꯦ ꯍꯥꯏꯕꯗꯤ ꯑ ꯀꯩꯅꯣ ꯑꯣꯏꯅ ꯇꯧꯕ ꯍꯥꯏꯇꯥꯔꯦ ꯑ ꯑ ꯀꯟꯇꯦꯛ ꯂꯩꯅꯕ ꯑꯩꯈꯣꯏ ꯆꯤꯡꯒꯤ ꯏꯆꯤꯟ ꯅꯥꯎꯀꯣ ꯃꯣꯏꯗ ꯇꯧꯔꯒ ꯃꯣꯏ ꯂꯥꯛꯑꯒ ꯉꯁꯥꯏꯒꯤ ꯂꯧꯋꯦꯕ ꯑꯃꯃꯝ ꯑꯩꯅ ꯌꯣꯟꯕꯁꯤ ꯂꯨꯄꯥ ꯂꯤꯁꯤꯡ ꯑꯍꯨꯝ ꯀꯣ ꯑꯗꯨꯃꯥꯏꯅ ꯌꯣꯜꯂꯦ ꯂꯨꯄꯥ ꯂꯤꯁꯤꯡ ꯃꯆꯥ ꯑꯃꯝꯗ ꯂꯨꯄꯥ ꯂꯤꯁꯤꯡ ꯑꯍꯨꯝ ꯑꯍꯨꯝ ꯑꯗꯨꯃꯥꯏꯅ ꯌꯣꯜꯂꯦ
ꯑꯣꯀꯦ ꯑꯣꯀꯦ ꯌꯥꯏ ꯌꯥꯏ ꯍꯣꯏꯗ ꯌꯥꯏꯗ ꯃꯃꯟꯗꯣꯀꯣ
ꯑ ꯃꯣꯏꯅ ꯊꯝꯗꯣꯏꯖꯤ ꯑꯃꯨꯛꯇꯪ ꯂꯧꯈꯤꯕꯁꯤꯅ ꯍꯌꯦꯡ ꯈ꯭ꯔꯤꯁꯃꯥꯁ ꯐꯥꯎꯕꯀꯣ
ꯎꯝ ꯍꯣꯏ ꯅꯪꯒ ꯀꯟꯇꯦꯛ ꯑꯃꯥ ꯂꯩꯅ ꯇꯥꯔꯒꯗꯤ ꯅꯠꯇ꯭ꯔ
ꯃꯥꯅꯦ ꯃꯥꯅꯦ
ꯗꯨꯏ ꯇꯥꯔꯒꯗꯤ ꯑꯗꯨꯝ ꯎꯝ ꯅꯪ